ꯍꯜꯂꯣ ꯇꯥꯏꯌꯦ ꯇꯨꯝꯃꯕꯣ ꯇꯨꯝꯕꯤꯌꯦꯦ
ꯐꯣꯟꯁꯦ ꯍꯧꯖꯤꯛꯀꯥꯟꯁꯦ ꯅꯦꯠꯋꯥꯛ ꯌꯥꯝ ꯅꯨꯡꯉꯥꯏꯇꯦ ꯅꯣꯡ ꯀꯩꯀꯥ ꯆꯨꯕ ꯃꯇꯝꯁꯨ ꯅꯄꯣꯠꯇꯦ
ꯑꯗꯨꯅꯤꯅꯦ ꯑꯩ ꯑꯃꯨꯛ ꯇꯥꯟꯅꯗ ꯑꯃꯨꯛꯇꯪ ꯇꯧꯕ ꯑꯃꯨꯛ ꯆꯠꯄ ꯑꯗꯨꯝ ꯇꯧꯅ ꯂꯩꯔꯦ ꯑꯗꯨꯅꯦ ꯍ ꯑꯩꯗꯤ ꯈꯣꯏꯗꯧ ꯁꯧꯒꯠꯂꯛꯄꯁꯨ ꯌꯥꯎꯔꯨꯕꯅꯤ
ꯑꯗꯨꯅꯦ ꯍꯥꯏꯁꯦ ꯅꯣꯡ ꯀꯩꯀꯥ ꯆꯨꯨꯔ꯭ꯔ ꯈꯣꯠꯂꯒ ꯅꯠꯇꯦꯀꯣ ꯍꯧꯖꯤꯛꯀꯥꯟꯁꯤꯅꯅꯦ ꯃꯩꯁꯨ ꯅꯨꯡꯉꯥꯏꯇꯦ
ꯁꯥꯀꯠꯂꯛ ꯁꯥꯒꯠꯂ ꯃꯩ ꯅꯨꯡꯉꯥꯏꯔꯔꯣꯏ ꯅꯦꯠꯋꯥꯛ ꯅꯨꯡꯉꯥꯏꯔꯔꯣꯏ ꯑꯗꯒꯤꯗꯤ ꯅꯨꯃꯤꯗꯥꯡ ꯇꯥꯁꯜꯂ ꯇꯥꯁꯜꯂꯛꯑꯒ ꯃꯩꯁꯨ ꯆꯥꯡ ꯅꯥꯏꯅ ꯑꯃꯨꯛ ꯍꯜꯂꯛꯑꯅꯤ ꯎꯝ ꯎꯝ ꯃꯨꯠꯂꯤꯉꯦ ꯑꯗꯒꯤ
ꯐꯣꯟꯁꯤꯅꯦ ꯑꯦ ꯅꯦꯠꯋꯥꯛꯅꯦꯅ ꯇꯧꯔꯤꯁꯤꯅ ꯅꯨꯡꯅ ꯅꯨꯡꯉꯥꯏꯇ꯭ꯔꯤꯕ ꯑꯗꯨꯒ ꯕꯦꯂꯦꯟꯁ ꯂꯣꯏꯔꯒꯗꯤ ꯊꯧꯕꯗꯤ ꯌꯦꯛꯇꯕ ꯂꯣꯏꯗ꯭ꯔꯤꯉꯩꯗ ꯊꯧꯋꯦ ꯃꯣꯏꯅ ꯃꯣꯏꯗꯤ ꯍꯥꯟꯕꯤꯗꯧꯁꯤ꯭ꯔꯤꯉꯥꯏ ꯃꯣꯏꯅ ꯋꯥꯕꯤꯔꯤꯕ ꯑꯩꯈꯣꯏ ꯕꯦꯂꯦꯟꯁ ꯂꯣꯏꯕꯗ ꯈ꯭ꯋꯥꯏ ꯋꯥꯕꯤꯕꯁꯦ ꯃꯣꯏ ꯇꯥꯏꯑꯦ
ꯃꯥꯅꯦ ꯑꯗꯩ ꯃꯣꯏꯅ ꯅꯣꯏꯒꯤꯁꯦ ꯂꯣꯏꯗꯣꯔꯦ ꯂꯣꯏꯗꯣꯔꯦꯅ ꯅꯤꯡꯁꯤꯡꯕꯤꯔꯤꯁꯦ ꯅꯦꯠꯋꯔꯥꯛꯁꯤꯅ ꯈꯔ ꯅꯨꯡꯉꯥꯏꯔꯒ ꯑꯣꯏꯔꯗꯤ ꯐꯕ ꯎꯝ ꯀꯣꯜ ꯇꯧꯔꯛꯑꯅꯤ ꯇꯧꯔꯛꯏꯅꯦ ꯀꯩꯅꯣꯅ ꯌꯥꯝ ꯚꯥꯏꯔ ꯌꯥꯝ ꯆꯠꯅꯕꯗꯣ ꯍꯦꯛ ꯍꯦꯛ ꯔꯒ ꯁꯥꯟꯅꯕꯤꯕꯗꯣ ꯍꯦ ꯍꯦ ꯐꯕꯖꯥꯠꯅꯤ ꯃꯣꯏꯁꯦ ꯖꯤꯑꯣ ꯅ ꯃ ꯍꯦꯂꯦ
ꯏꯁ ꯊꯧꯕ ꯀꯜꯂꯛꯑꯦ ꯍꯥꯏꯁꯤꯗꯤ ꯃꯣꯏꯒꯤ ꯇꯣꯟꯕ ꯑꯗꯨꯃꯥꯏꯅ ꯊꯧꯋꯦ ꯍꯥꯏꯕ ꯂꯣꯏꯗ꯭ꯔꯤꯉꯩꯗꯒꯤ ꯊꯣꯛꯠꯂꯛꯑꯅꯤꯕ ꯈꯔ ꯁꯥꯎꯅꯤꯡꯗꯕ ꯅꯨꯃꯤꯠꯇꯒꯗꯤ ꯁꯥꯎꯅꯤꯡꯗꯦꯀꯣ ꯏ ꯀꯥꯏꯔꯛꯂꯛꯄ ꯅꯨꯃꯤꯠꯇꯒꯗꯤ ꯑꯃ ꯃꯣꯏꯒꯤ ꯃꯥꯕꯗꯨꯗꯤꯀꯣ ꯇꯧꯖꯔꯛꯏ ꯃꯤꯗꯨꯗꯤ ꯃꯤ ꯊꯕꯛꯅꯦ ꯇꯣꯂꯣꯞ ꯄꯤꯔꯒ ꯇꯧꯔꯤꯅꯤꯅ ꯇꯧꯔꯛꯏꯅꯦ ꯃꯥꯒꯤ ꯃꯔꯥꯜꯗꯤ ꯀꯩꯝ ꯂꯩꯇꯦ ꯑꯗꯨꯏꯁꯨ ꯃꯔꯥꯜ ꯂꯩꯇꯕ ꯃꯤꯗꯨꯗ ꯑꯣꯏꯅ ꯇꯥꯏꯅ
ꯥꯏꯅꯕꯤꯕꯗꯣ ꯑꯃ ꯏ ꯀꯥꯔꯛꯄꯗꯅꯤ ꯍꯣꯏ ꯃꯣꯏꯁꯨ ꯂꯥꯟꯗꯤꯩ ꯂꯥꯟꯖꯄꯗꯤ ꯑꯩꯅ ꯇꯧꯔꯝꯃꯁꯨ ꯃꯣꯏ ꯊꯕꯛꯇꯣ ꯑꯩꯁꯨ ꯇꯧꯗꯣꯏꯅꯦꯕ ꯑꯗꯨꯝ ꯃꯤꯉꯣꯟꯗ ꯍ ꯇꯧꯔꯤꯁꯦ ꯅꯨꯡꯉꯥꯏꯔꯤꯕ꯭ꯔꯣ ꯅꯪꯕꯣ ꯅꯨꯡꯉꯥꯏꯔꯤꯌꯦ ꯑꯋꯥ ꯑꯄꯥꯥꯎꯕ ꯇꯥꯈꯤꯗꯕ ꯀꯨꯏꯔꯤꯅꯦ ꯑꯗꯨꯅꯤ ꯃꯁꯛ ꯃꯁꯥ ꯎꯅꯗꯕ ꯀꯨꯏꯔꯦ ꯑꯗꯨꯅꯦ ꯀꯩꯅꯣ ꯇꯧꯗ꯭ꯔꯦ ꯄꯨꯟꯈꯤꯗꯕꯁꯨ ꯃꯌꯥꯝ ꯀꯨꯏꯔꯦ ꯑꯗꯨꯒꯤ ꯍꯛꯖꯥꯡ ꯀꯩꯀꯥꯒ ꯂꯣꯏꯅꯔꯗꯤ
ꯃꯌꯥꯝꯗꯣ ꯑꯝꯇ ꯄꯨꯜꯂꯒ ꯔꯤꯌꯨꯅꯤꯌꯟꯒ ꯇꯧꯊꯣꯛꯁꯦꯅ
ꯑꯩꯁꯨ ꯍꯥꯏꯒꯦꯅꯕꯨꯂꯝꯃꯤꯅꯦꯒ꯭ꯔꯨꯞꯇ ꯍꯣꯏ ꯀꯨꯏꯔꯦ ꯎꯅꯗꯕ ꯑꯩ ꯑꯦꯛꯖꯥꯝꯕꯨꯗꯤ ꯂꯣꯏꯕꯨꯗꯤ ꯂꯣꯏꯗꯣꯔꯦ
ꯑꯥ ꯑꯥ ꯑꯗꯨꯅꯦ ꯂꯣꯏꯔꯒꯅꯦ ꯑꯔꯣꯏꯕ ꯈꯔꯁꯨ ꯌꯥꯎꯕꯗꯤ ꯌꯥꯎꯅꯔꯦ ꯍꯥꯏꯌꯦꯕꯀꯣ
ꯑꯗꯨ ꯅꯣꯏ ꯂꯣꯏꯗꯕꯈꯩꯗꯣ ꯉꯥꯏꯔꯒꯅꯦ ꯂꯦꯇ꯭ꯔꯤꯁꯦ ꯑꯩꯈꯣꯏ ꯑꯃꯅꯤ ꯈꯛꯇꯪ ꯑꯣꯏꯔꯝꯅꯤ
ꯑꯧ ꯑꯧ ꯅꯣꯏ ꯈꯔ ꯑꯃꯅꯤ ꯂꯩꯍꯧꯔꯦ ꯑꯗꯨꯁꯤꯡꯗꯣ ꯉꯥꯏꯔꯒ ꯃꯌꯥꯝ ꯄꯨꯟꯊꯣꯛꯄꯅ ꯐꯔꯅꯤ
ꯀꯨꯏꯔꯦ ꯎꯅꯗꯕ ꯎꯝ ꯎꯝ ꯅꯗꯤ ꯎꯝ ꯋꯥ ꯁꯠꯠꯇꯣ
ꯍꯣꯏ ꯍꯣꯏ ꯑꯗꯨꯅꯦ
ꯃꯤꯁꯤꯡꯁꯦ ꯂꯥꯏꯔꯤꯛꯇ ꯂꯣꯏꯅ ꯑꯣꯟꯁꯤꯟꯅꯈꯤꯕꯗꯒꯤꯅꯦ ꯀꯌꯥ ꯎꯅꯈꯤꯗ꯭ꯔꯦ ꯑꯁ ꯀ ꯃꯥꯂꯦ ꯑꯥꯏꯁ ꯀꯣ ꯉꯥꯛꯇꯅꯦ ꯍꯧꯖꯤꯛ ꯀꯩꯅꯣ ꯇꯧꯕꯁꯨ ꯌꯥꯏꯀꯣ ꯗꯤ ꯁꯤꯒꯤ ꯑꯣꯐꯤꯁꯇꯣ ꯑꯗꯨ ꯋꯥꯠꯄꯁꯨ ꯌꯥ ꯍꯥꯏꯗꯤ ꯁꯥꯠ ꯍꯥꯏꯗꯤ ꯊꯕꯛ ꯇꯧꯕ ꯀꯩꯅꯣꯗꯣ ꯌꯥꯝꯃꯟꯈꯤꯗꯅ ꯃꯐꯝ ꯂꯩꯔꯛꯇꯕꯁꯨ ꯌꯥꯏ ꯍꯥꯏꯕ ꯑ ꯌꯥꯏꯑꯦ ꯂꯣꯏꯅ ꯗꯤꯁꯇ꯭ꯔꯤꯛꯁꯦ ꯇꯔꯥ ꯇꯨꯛꯁꯦ ꯀꯣꯟꯅꯗꯕꯩ ꯈꯔ ꯌꯥꯝ ꯈꯥꯏꯔꯩꯗꯣꯏꯅꯦꯕ ꯁꯤꯗꯣ ꯌꯥꯝꯖꯜꯂꯛꯑꯕꯅꯤꯅ ꯃꯥꯏ ꯃꯥꯏ ꯗꯤ ꯁꯤ ꯑꯅꯤ ꯐꯝꯍꯟꯕꯗꯤ ꯌꯥꯕ ꯅꯠꯇꯕꯅꯤꯅꯅꯦ ꯅ ꯃ ꯍꯧꯖꯤ ꯉꯥꯎꯔꯛꯇꯣꯔꯦ
ꯎ ꯀꯣꯛ ꯀꯉꯥꯋꯦ ꯇꯧꯔꯤꯁꯦ ꯍꯧꯖꯤꯛꯀꯥꯟꯁꯤꯗꯅꯦ ꯂꯥꯏꯔꯤꯛꯀꯤ ꯈꯪꯗꯦ ꯆꯍꯤ ꯌꯥꯝꯃ ꯑ ꯍꯦ ꯄꯥꯅꯤꯡꯉꯛꯇ꯭ꯔꯦ ꯂꯥꯏꯔꯤꯛꯨꯝꯁꯦ ꯐꯅꯤ ꯑꯗꯩꯗꯤ ꯀꯣꯛꯇꯁꯨ ꯆꯪꯉ ꯌꯥꯗꯦ ꯪ ꯑꯗꯒꯤꯗꯤꯪꯉ ꯆꯪꯗꯦ ꯄꯥꯔꯤꯁꯦ ꯀꯔꯤꯅꯣ ꯈꯉ ꯗꯣ ꯍꯣꯏ ꯍꯣꯏ ꯍꯣꯏ ꯑꯃ ꯐꯥꯔꯒ ꯂꯩꯕꯩ ꯇꯇꯅꯦ ꯑꯩ ꯁꯨꯝ ꯌꯦꯡꯒꯅꯦꯕ ꯑꯗꯨꯒ ꯀꯣꯛ ꯃꯅꯨꯡꯗꯅꯨꯡꯅ ꯀꯔꯤ ꯃ ꯌꯥꯎꯔꯝꯗꯕ ꯑꯃ ꯍꯣꯏ ꯑꯗꯨꯝ ꯇꯧꯋꯦ ꯍꯥꯏꯕ ꯑꯃ ꯀꯝꯇ ꯄ꯭ꯔꯗꯛꯇꯤꯚ ꯑꯣꯏꯗꯕꯗꯣ ꯑꯗꯒꯤ ꯑꯗꯨꯝ ꯐꯝꯗꯣꯏꯅꯦꯕ ꯑꯗꯒꯤꯗꯤ ꯀꯩꯅꯣ ꯇꯧꯔꯅꯤ ꯁꯨꯝ ꯁꯨꯝ ꯁꯦꯂꯦꯕꯁꯁꯦ ꯁꯨꯝ ꯌꯦꯡꯉꯨꯔꯦ ꯅ ꯑꯗꯩꯗꯤ ꯑꯃꯁꯤꯁꯨ ꯃꯔꯨꯑꯣ ꯑꯣꯏꯕ ꯃꯥꯂꯥ ꯑꯃꯁꯨ ꯃꯔꯨ ꯑꯣꯏꯕ ꯃꯥꯂꯥꯅꯤ ꯑꯗꯩꯗꯤ ꯑꯗꯨꯒ ꯄꯤꯕꯥꯏꯇꯤ ꯌꯦꯡꯉꯨꯔꯦꯗꯅ ꯑꯩ ꯄꯥꯔꯤꯁꯤꯡ ꯑꯗꯣ ꯈꯩꯅꯣ ꯑꯃꯠꯇ ꯌꯥꯎꯗ꯭ꯔꯕ꯭ꯔꯥꯅ ꯑꯃꯨꯛ ꯇꯧꯔꯛꯑꯁꯤ
ꯍ ꯑꯩꯁꯦ ꯇꯧꯔꯤꯅꯦ ꯍꯥꯏꯕ ꯑꯗꯨꯃꯥꯏꯅ ꯇꯧꯕꯁꯦ ꯃꯃꯥꯡꯗꯩ ꯑꯃꯨꯛ ꯄꯥꯈꯠꯂꯅꯦꯕ ꯑꯗꯒꯤ ꯈꯔ ꯈꯪꯗꯕ ꯌꯥꯎꯔ ꯑꯗꯨꯒ ꯃꯁꯤ ꯃꯅꯤꯡ ꯑꯍꯨꯝꯝꯩ ꯑꯣꯏꯅ ꯑꯃꯨꯛ ꯄꯥꯈꯠꯂꯛꯑꯒꯦ ꯈꯔ ꯊꯨꯜ ꯂꯣꯏꯅꯕ ꯍꯥꯏꯅ ꯃꯅꯤꯡ ꯑꯃꯨꯛ ꯄꯥꯈꯠꯂꯛꯑꯅꯤ ꯑꯗꯩ ꯈꯪꯉꯛꯇ꯭ꯔꯥ ꯑꯃꯨꯛꯇꯣ ꯃꯌꯥꯏ ꯗꯨꯀꯥꯟꯗꯣ ꯃꯅꯦ ꯑꯅꯧꯕ ꯑꯃ ꯑꯃꯨꯛ ꯍꯧꯔꯅꯦꯕ ꯕꯣꯔꯤꯡꯁꯨ ꯈꯜꯂꯛ ꯠꯇꯅ ꯑꯃ ꯀꯣꯛꯀ ꯃꯅꯤꯡꯒ ꯂꯣꯏ ꯄꯥꯔꯦ ꯑꯗꯨꯅ ꯇꯧꯔꯤꯅꯦꯕ ꯑꯃ ꯑꯉꯥꯡ ꯑꯣꯏꯔꯤꯀꯥꯟꯗꯅ ꯈꯪꯗꯦꯕꯣ ꯀꯃꯥꯏ ꯐꯥꯏꯖꯥꯠꯅꯣ ꯌꯥꯝ ꯀꯨꯏꯅꯁꯨ ꯀꯩꯁꯨ ꯄꯥꯗꯦ ꯑꯗꯣ
ꯃꯥꯔꯤꯕ ꯈ ꯌꯥꯝꯅ ꯊꯨꯅ ꯊꯨꯅ ꯐꯥꯕꯩ ꯇꯥꯏꯞ ꯇꯧꯋꯦ ꯍꯥꯏꯕ ꯀꯩꯅꯣ ꯇꯧꯋ꯭ꯔ ꯐꯥꯛꯆꯜꯂꯕ
ꯍꯣꯏ ꯑꯁꯦꯡꯗꯤ ꯐꯩꯌꯦꯦ ꯃꯤꯅ ꯑꯉꯥꯡ ꯀꯥꯟꯗ ꯆꯍꯤ
ꯒꯤ ꯅꯧꯔꯤꯉꯩꯗ ꯃꯇꯝ ꯂꯩꯔꯤꯀꯥꯟꯗ ꯁꯠ ꯁꯠ ꯇꯝꯗꯨꯕ ꯇꯝꯃꯨꯕ ꯍꯥꯏꯁꯦ ꯌꯥꯝ ꯆꯨꯝꯔꯒ ꯀꯣꯛꯁꯨꯦ ꯌꯥꯔꯛꯇꯦ ꯃꯥꯅꯦ ꯃꯥꯅꯦ ꯆꯨꯝꯃꯤꯅꯦ ꯑ ꯇꯧꯔꯛꯅ ꯍꯥꯏꯔꯛꯑꯦꯕ ꯍꯣꯏ ꯍꯣꯏ ꯑꯗꯩ ꯁꯥ ꯅꯨꯡꯁꯥꯒꯨꯝꯕ ꯊꯤꯌꯨ ꯍꯥꯏꯕ ꯊꯤꯅꯤꯡꯉꯥꯏ ꯍ
ꯍꯤꯁꯥꯞ ꯆꯥꯏꯕ ꯍꯤꯁꯞ ꯁꯨ ꯂꯕ ꯍꯤꯁꯞ ꯁꯨꯗ ꯁꯨꯅꯕ ꯄꯣꯠꯇꯣ ꯂꯩꯇꯕ
ꯑ ꯍꯣꯏ ꯑꯗꯣ ꯌꯥꯎꯗꯅꯗꯤ ꯀꯩꯗꯤ ꯁꯨꯔꯨꯅꯤ ꯁꯤꯒꯤꯅꯦ ꯀꯧꯁꯦ ꯂꯥꯏꯔꯤꯛ ꯅꯨꯃꯤꯛꯇꯣ ꯆꯪ ꯆꯪꯉꯛꯇ꯭ꯔꯦꯕ ꯆꯪꯃꯜꯂꯛꯇꯕꯒꯤꯅꯦ ꯐꯝꯕꯁꯦ ꯋꯥꯔꯛꯇꯅꯅꯦ ꯏꯁꯥꯁꯦ ꯃꯥ ꯇꯦꯕꯜꯗ ꯐꯝꯃꯤꯁꯦ ꯀꯩꯅꯣ
ꯦ ꯀꯩꯅꯣꯝꯃ ꯆꯥꯛ ꯆꯥꯛꯁꯤꯟꯕꯩꯖꯥꯇ ꯇꯧꯔꯒ ꯑꯃ ꯍꯧꯒꯟꯅꯤꯡꯉꯦꯕ ꯑꯃ
ꯀꯔꯤꯗ
ꯏꯁꯥꯁ ꯍꯣꯏ ꯀꯨꯏꯅ ꯁꯥꯡꯅ ꯐꯝꯃꯛꯑꯗꯤ ꯕꯣꯔꯗꯤꯡ ꯆꯨꯔꯛꯄꯅꯦꯕ ꯍꯥꯏꯗꯤ ꯀꯩꯁꯨ ꯆꯪꯉꯧꯖꯕꯅꯦꯕ
ꯆꯨꯔꯤꯅꯦ ꯕꯣꯔꯤꯡ ꯆꯨꯕ ꯍꯥꯏꯕꯨ ꯍꯦꯛꯂꯥꯛꯏ ꯕꯣꯔꯤꯡ ꯅꯠꯇꯦ ꯆꯨꯔꯤꯁꯦ ꯀꯩꯁꯨ ꯑꯃ ꯈꯪꯗꯦꯗ ꯌꯥꯝꯕꯩꯔꯥ ꯀꯩꯅꯣ ꯈꯪꯗꯦ ꯉꯥꯏꯍꯥꯛ ꯄꯥꯕꯗꯁꯨ ꯀꯩꯁꯨ ꯌꯥꯝꯅ ꯄ꯭ꯔꯗꯛꯇꯤꯕꯁꯨ ꯑꯣꯏꯗ꯭ꯔꯦ ꯀꯣꯛꯅ ꯐꯥꯗ꯭ꯔꯤꯉꯩ
ꯌꯥꯗ꯭ꯔꯤꯔ ꯌꯥꯝꯕꯩꯅ ꯀꯩꯅꯣꯒꯤ ꯃꯁꯤ ꯌꯦꯡꯕ ꯍꯩꯅꯦꯦꯕ ꯎ ꯅꯣꯡꯉꯥꯝ ꯅꯨꯃꯤꯕꯨꯥꯎ ꯀꯩ ꯅꯣꯡꯃꯗ ꯑꯋꯥꯔ ꯁꯤꯁ ꯑꯋꯥꯔꯒ ꯂꯩ ꯍꯧꯖꯤꯛ ꯅꯠꯇꯦ ꯂꯥꯏꯔꯤꯛꯀꯤ ꯃꯈꯣꯡꯗ ꯐꯝꯕꯒꯤ ꯃꯇꯝꯗꯤ ꯍꯧꯖꯤꯛꯅ ꯍꯦ ꯁꯥꯡ ꯐꯝꯃꯦꯕꯀꯣ ꯑ ꯅꯅꯥꯋꯥ ꯐꯟꯗꯦꯕ ꯀꯩ ꯊ꯭ꯔꯤ ꯑꯋꯥꯔꯁꯀ ꯐꯝꯕꯒ ꯍꯥꯏꯁꯤ ꯌꯥꯝ ꯃꯌꯥꯗ ꯑꯣꯏꯔꯝꯒꯅꯤ ꯗꯤ ꯋꯥꯟ ꯑꯋꯥꯔ ꯇꯨ ꯑꯋꯥꯔ ꯂ ꯑꯣꯏꯔꯦ ꯑꯗꯨ
ꯅꯨꯡꯗꯥꯡ ꯉ ꯉ ꯇ ꯉ ꯑꯗꯨꯗꯨꯅ ꯍꯧꯖꯤꯛꯇꯤꯅꯦ ꯑꯁ ꯀꯩꯅꯣ ꯅꯟꯗꯣꯔꯦ ꯍꯩꯇꯕꯅ ꯅꯜꯂꯦ ꯑꯗꯨꯅꯦ ꯍꯧꯖꯤꯛ ꯇꯧꯔꯤꯁꯤꯅ
ꯀꯩꯅꯣ ꯑꯣꯏꯗꯣꯏꯅꯦꯕ ꯍꯥꯏꯗꯤ ꯃꯇꯝꯗꯨꯗꯅ ꯁꯤꯦꯂꯦꯕꯁꯁꯨ ꯑꯗꯨꯝ ꯈꯔ ꯄꯤꯛ ꯄ ꯑꯗꯒꯤꯗꯤ ꯀꯩꯅꯣꯁꯦ ꯑꯩꯈꯣꯏꯒꯤ ꯑꯣꯖꯥꯅ ꯇꯥꯛꯄꯃꯛꯇ ꯑꯣꯏꯔꯁꯨ ꯀꯩꯅꯣꯁꯦ ꯂꯦꯁꯟ ꯑꯣꯏꯒꯦꯔꯥ ꯅꯠꯇ꯭ꯔꯒ ꯇꯣꯄꯤꯛ ꯇꯣꯄꯤꯛ ꯑꯣꯏꯒꯦꯔꯥ ꯑꯃ ꯇꯥꯛꯂꯛ ꯇꯥꯛꯄꯗꯨꯗ ꯑꯗꯨꯗ ꯑꯣꯏꯅ ꯑꯗꯨꯝ ꯎꯝ ꯅꯣꯡꯃ ꯅꯣꯡꯃꯗꯨꯒꯤ ꯆꯠꯈꯤꯕ ꯑꯣꯏꯕ ꯍꯧꯖꯤꯛꯁꯤꯅ ꯏꯁꯥꯅ ꯑꯦꯛꯖꯥꯝꯁꯦ ꯍꯥꯏꯗꯤ ꯏꯁꯥꯗ ꯑꯣꯏꯅ ꯏꯁꯥꯅ ꯑꯣꯏꯅ ꯀꯣꯆꯤꯡꯒꯨꯝꯕ ꯌꯥꯎꯈ꯭ꯔꯗꯤ ꯌꯥꯎꯈ꯭ꯔꯦꯀꯣ ꯌꯥꯎꯔꯨ ꯇꯥꯔꯁꯨ ꯏꯁꯥꯅ ꯐꯖꯅ ꯄꯥꯖꯗ꯭ꯔꯗꯤ ꯀꯩꯁꯨ ꯌꯥꯗ ꯗꯅ ꯑꯗꯨꯅ ꯑꯗꯨꯅ ꯍꯦꯟꯅ ꯃꯔꯨ ꯑꯣꯏꯌꯦꯕ ꯑꯗꯨꯗꯨꯅ ꯑꯗꯨ ꯊꯥꯗꯔꯛꯅꯕ ꯍꯣꯠꯅꯕꯗ ꯑꯃ
ꯃꯥꯅꯦ ꯑꯗꯨꯗꯤ ꯃꯤꯅꯤꯠ ꯄꯨꯡ ꯑꯃꯅꯒꯗꯤ ꯌꯥꯗꯕꯤꯗꯣ ꯑꯣꯏꯅꯝꯗꯦꯕ ꯄꯨꯡ ꯑꯃ ꯅꯣꯡꯃꯗ ꯄꯨꯡ ꯑꯃ ꯑꯅꯤ ꯊꯥꯗꯕ ꯀꯥꯏ ꯁꯤꯗꯤ ꯑꯣꯏꯗ꯭ꯔꯦ ꯑꯗꯨꯝꯛ ꯑꯋꯥꯔ ꯁꯚꯦꯟ ꯑꯋꯥꯔ
ꯇꯦꯟ ꯑꯋꯥꯔꯒꯠꯅ ꯃꯤꯗꯤ ꯎꯝ ꯑꯗꯒꯤꯗꯤ ꯀꯩꯅꯣꯁꯨ ꯇꯧꯋꯦ ꯍꯥꯏꯗꯤ ꯑꯃ ꯂꯥꯏꯔꯤꯛꯁꯦ ꯐꯖꯅ ꯄꯥꯈꯤ ꯇꯥꯔꯒꯗꯤ ꯐꯣꯀꯁ ꯑꯃꯗ ꯂꯦꯞꯇꯕꯤꯗ ꯄꯥꯅꯤꯡꯕ ꯑꯃ ꯑꯣꯏꯕꯗꯣ ꯉꯥꯏꯍꯥꯛ ꯂꯩꯔꯒ ꯍꯧꯒꯠꯄ ꯉꯥꯏꯍꯥꯛ ꯂꯩꯔ ꯍꯧꯒꯠꯄ ꯑꯗꯨꯗꯤ ꯑꯃꯨꯛ ꯃꯥꯡꯕꯗꯣ ꯍꯥꯏꯗꯤ ꯀꯩꯅꯕꯨ ꯑꯗꯨꯃꯥꯏ ꯇꯋ ꯅꯨꯄꯤꯒꯤ ꯁꯨꯝ ꯄꯥꯔꯝꯕꯁꯦ ꯊꯕꯛ ꯑꯃ ꯂꯩ ꯂꯩꯔꯦ ꯀꯥꯏꯅꯒ ꯂꯣꯡ ꯑꯃ ꯐ꯭ꯂꯣꯗꯣ ꯀꯥꯏꯈꯤ ꯀꯥꯟꯗ ꯃꯉꯥꯜꯂ ꯄꯥꯅꯤꯡꯗꯕ꯭ꯔ ꯑꯗꯨꯝ ꯑꯗꯨꯝ ꯀꯥꯏꯈ꯭ꯔꯦ ꯑꯥ ꯑꯗꯨꯝ ꯀꯥꯏꯈ꯭ꯔꯦ ꯑꯩꯒꯤ ꯑꯃ ꯁꯥꯒꯠꯆꯔꯝꯕꯗꯣꯠ ꯐ ꯀꯟꯅ ꯍꯣꯠꯅꯕꯗꯗꯤꯅꯦ ꯅꯣꯡꯃꯗ ꯀꯩꯁꯨ ꯑꯣꯏꯗꯦꯕ ꯀꯥꯏꯕꯗꯗꯤꯅꯦ ꯃꯁꯤ ꯈꯪꯗꯕ ꯄꯨꯂꯞ ꯑꯦꯛꯁꯄꯦꯟ ꯑꯣꯏꯊꯣꯛꯔꯕ ꯅꯣꯡꯉꯥꯜꯂꯒ ꯄꯥꯅꯤꯡꯉꯔꯣꯏꯕ ꯑꯃ ꯎꯝ ꯄꯥꯅꯤꯡꯗꯦ ꯑꯗꯨꯅꯦ ꯇꯞꯅ ꯇꯞꯅ ꯁꯦꯝꯒꯠꯇ꯭ꯔꯗꯤ ꯍꯥꯟꯅꯒꯤ ꯑꯗꯨꯝ ꯌꯧꯅꯣꯅꯕꯗ ꯅꯨꯃꯤꯠ ꯃꯉꯥ ꯇꯔꯛ ꯎꯝ ꯆꯪꯉꯦ
ꯀꯩꯝꯇ ꯑꯣꯏꯗ꯭ꯔꯦꯗ
ꯑꯗꯨꯅ ꯈꯪꯗꯦ ꯒ꯭ꯌꯥꯟ ꯑꯃ ꯇꯥꯗꯦ ꯑꯗꯩ ꯑꯦꯛꯖꯥꯝꯁꯤꯁꯨ ꯑꯃ ꯂꯣꯏꯈꯤꯗ ꯉꯥꯏꯔꯤ ꯑꯃ ꯍꯦꯛꯇ ꯆꯠꯂ ꯆꯠꯄ ꯃꯇꯝꯁꯦ ꯈꯪꯍꯧꯗꯦ ꯍꯥꯏꯕ ꯊꯥ ꯑꯃꯅꯤ ꯑꯅꯤꯁꯦ ꯀꯔꯤꯩꯝꯪ ꯇꯧꯋ ꯍꯣꯏ ꯍꯣꯏ ꯍꯣꯏ ꯈꯪꯗꯦ ꯑꯗꯨꯕꯨꯗꯤꯅꯦ ꯆꯍꯤꯒꯁꯦ ꯍꯧꯈꯤꯕ ꯀꯨꯏꯗ꯭ꯔꯤꯕꯩꯅꯤꯗ꯭ꯔ ꯈ ꯆ ꯇꯪꯈꯥꯏ ꯆꯜꯂꯦ ꯍꯌꯦꯡꯁꯤꯗ ꯉꯥꯏꯔꯦꯕ ꯂꯣꯏꯁꯨ ꯍꯧꯖꯤꯛꯅꯤ ꯇꯪꯈꯥꯏ ꯆꯟꯊꯔꯅꯤ ꯃꯣ ꯋꯥꯔꯤꯃꯨꯛ ꯁꯥꯕ ꯍꯣꯠꯅꯔꯦ ꯂꯣꯏ ꯀꯨꯝꯍꯩ ꯍꯔꯥꯎ ꯂꯣꯏꯔꯛꯇ ꯑꯁꯤ ꯂꯣꯏꯈꯤꯕꯗ ꯑꯗꯨꯝ ꯅꯅꯤꯨ ꯌꯔ ꯄꯥꯏꯕ ꯑꯩꯒꯤ ꯋꯥꯔꯤ ꯑꯃ ꯍꯧꯔꯛꯑꯦ ꯑꯗꯨ ꯍꯧꯔꯛꯑꯅꯤ
ꯑꯗꯨꯝ ꯀꯨꯝꯍꯩ ꯍꯔꯥꯎ
ꯀꯨꯝꯩ ꯍꯔꯥꯎꯒꯤ ꯋꯥꯔꯤ ꯁꯥ ꯁꯥ ꯁꯥ ꯁꯥ ꯁꯠꯈꯤꯕꯗ ꯆꯍꯤ ꯑꯃꯒꯁꯦ ꯀꯩꯁꯨ ꯑꯣꯏꯗꯦ ꯍꯧꯖꯤ ꯖꯨꯂꯥꯏ ꯌꯧꯒꯁꯦ ꯇꯧꯍꯧꯗꯦ ꯅꯪꯗꯤ ꯑꯦꯛꯖꯥꯝ ꯇꯧꯈ꯭ꯔꯕꯣ
ꯑ ꯑꯦꯛꯖꯥꯝ ꯇꯧꯗ꯭ꯔꯤ ꯑꯩꯒꯤ ꯈꯔ ꯋꯥꯠꯂꯤ ꯃꯊꯪ ꯊꯥ ꯑꯥꯒꯁ ꯑꯗꯨꯗꯥꯏꯗꯒꯤ
ꯑꯗꯨꯗꯒꯤꯕꯨꯗꯤ ꯂꯥꯛꯑꯅꯤ ꯑꯣ ꯒ꯭ꯌꯥꯟꯗꯦꯟꯒ ꯇꯥꯄꯣꯠꯇꯦꯗ ꯑꯦꯛꯖꯥꯝꯅ ꯑꯩ ꯊꯥꯏꯔ ꯑꯩꯅ ꯑꯦꯛꯖꯥꯝ ꯊꯥꯏꯔꯛꯑꯝꯗꯤ ꯇꯧꯔꯦ ꯑꯗꯨꯕꯨ ꯊꯥꯗꯕꯗꯤ ꯌꯥꯗꯦ ꯃꯥꯅꯦ
ꯃꯩ ꯕ꯭ꯔꯪꯕꯪ ꯍꯧꯧꯔꯦꯕ ꯃꯩꯗꯤ ꯂꯥꯏꯃꯩ ꯈꯨꯍꯧꯕ ꯑꯩꯈꯣꯏꯗꯤ ꯂꯩꯍꯧꯔꯦ ꯑꯗꯣ
ꯑꯉꯥꯡ ꯑꯣꯏꯔꯤꯉꯩꯁꯨ ꯕ꯭ꯔꯦꯝ ꯕ꯭ꯔꯦꯝ ꯐꯥꯔꯒ ꯊꯥꯕꯗꯨꯅ ꯅꯨꯡꯉꯥꯏꯕ ꯍꯦꯜꯂꯦ ꯃꯥ ꯒꯅ ꯄꯤꯔ ꯄꯒ
ꯍꯥꯏꯕ
ꯑꯗꯨꯒ ꯅꯣꯡꯉꯥꯜꯂꯒ ꯆꯠꯂꯏ ꯁꯜꯂꯒ ꯊꯝꯃꯝꯕꯗꯣ ꯑꯗꯨ ꯅꯨꯡꯉꯥꯏ ꯎꯝ ꯑꯗꯨꯒ ꯀꯩꯅꯣ ꯣ ꯁꯠ ꯁꯠ ꯑꯗꯨꯝ ꯐꯪꯕꯗꯣ
ꯍꯣꯏ ꯁꯠ ꯁꯠ ꯑꯃ ꯏꯔꯝ ꯏꯔꯝꯕꯈꯩ ꯆꯕꯥꯛ ꯆꯕꯥꯛ ꯊ꯭ꯔꯤ ꯐꯣꯔ ꯐꯥꯏꯚ ꯑꯅ ꯄꯤꯁꯜꯂꯛꯄꯗꯣ
ꯎꯝ ꯅꯨꯡꯉꯥꯏꯑꯕ ꯍꯧꯖꯤꯛꯅ ꯑꯃꯨꯛ ꯐꯪꯉꯤꯗꯨꯗ ꯑꯃꯨꯛ ꯈꯥꯏꯗꯣꯛꯄꯤ ꯁꯨꯝ ꯌꯥꯎꯁꯜꯂꯛꯄꯁꯤꯗꯗꯤꯅꯦ ꯃꯥ ꯑꯁ ꯅꯇꯕ ꯇꯣ ꯅꯇ ꯇꯔꯦ ꯑꯟꯖꯅꯤ ꯑꯗꯨꯛ ꯆꯞ ꯆꯞ ꯃꯥꯟꯅꯕ ꯉꯥꯛꯇ ꯄꯤꯤꯁꯜꯂꯛꯑꯅꯤ ꯑꯗꯨꯒꯅꯨꯡꯤꯒꯤꯗꯤ ꯃꯨ ꯈꯥꯏꯗꯣꯏꯅꯤ ꯀꯩꯅꯣ ꯇꯧꯗꯕ ꯎꯝ ꯑꯗꯨꯗꯨꯒ ꯀꯩꯅꯣ ꯑꯩꯅ ꯍꯥꯏꯒꯦ ꯇꯧꯔꯝꯕꯗꯣ ꯀꯩꯅꯣ ꯍꯌꯦ ꯇꯧꯔꯝꯕꯗꯣ ꯀꯩꯅꯣ ꯀꯥꯎꯈ꯭ꯔꯦ ꯀꯔꯤꯅꯣ ꯌꯥꯒꯦ ꯇꯧꯔꯝꯕꯗꯨꯕꯣ ꯑꯣ ꯁꯤꯒꯤ ꯀꯣꯛꯁꯤꯅ ꯀꯩꯀꯥ ꯊꯥꯗꯣꯏꯅꯤ ꯊꯥꯖꯕ ꯊꯝꯃꯣ ꯊꯥꯖꯕ ꯂꯩꯔꯕꯗꯤ ꯍꯥꯛ ꯆ ꯑꯩ ꯑꯩ ꯉ ꯍꯋꯥꯗꯤ ꯀꯥꯏꯦ ꯏꯉꯅꯤ ꯁꯤꯀꯤꯟꯅ ꯑꯣꯟꯊꯣꯛꯄꯒꯤ ꯀꯣꯛ ꯀꯩꯅꯣ ꯃꯔꯗ ꯍꯥꯏꯔ ꯈꯪꯕꯅꯦ ꯎꯞꯄꯒ ꯂꯥꯏꯕꯒ ꯊꯥꯡꯒꯠꯂꯒꯣꯛ ꯊ ꯅꯦꯦꯇꯤꯚ ꯃꯥꯔꯀꯤꯡꯗꯨꯒꯤ ꯑꯩꯁꯦ ꯀꯩꯅꯣꯝꯃ ꯍꯥꯏꯒꯦ ꯈꯟꯈꯤꯕꯅꯦꯕ ꯌꯥꯗ꯭ꯔꯦ ꯌꯥꯗ꯭ꯔꯦ ꯂꯥꯏꯔꯤꯛ ꯂꯥꯏꯁꯨ ꯈꯔ ꯄꯥꯊꯣꯛꯑꯣ ꯅꯪ ꯀꯣꯛꯇꯣ ꯈꯤꯇꯪ ꯀꯩꯅꯣ ꯇꯧꯊꯣꯛꯇ꯭ꯔꯗꯤ ꯑꯦꯛꯖꯥꯝ ꯂꯣꯏꯔꯒ ꯌꯦꯡꯊꯣꯛꯄ ꯇꯧꯗ꯭ꯔꯗꯤ ꯌꯥꯔꯔꯣꯏ ꯗꯣꯛꯇꯔ ꯑꯃ ꯇꯅꯖꯔꯤꯌꯥ
ꯑꯥ
ꯒꯨꯂꯤ ꯑꯁꯪꯕ ꯀꯥꯗ꯭ꯔꯗꯤ ꯑꯔ ꯭ꯔꯤꯟ ꯀꯂꯔꯒꯤꯒꯣꯂꯤ ꯆꯥꯗꯦꯔ ꯍ ꯅꯗꯤ ꯌꯥꯔꯛꯇ꯭ꯔꯤꯒꯦꯗ ꯕ꯭ꯂꯨꯗꯣ ꯍꯥꯟꯅ ꯆꯥ꯭ꯔꯣ ꯎ
ꯎꯝ ꯍꯣꯏ ꯍꯣꯏ ꯊꯝꯃꯣ ꯊꯝꯃꯣ ꯑꯃꯨꯛ ꯀꯩꯅꯣ ꯇꯧꯔꯛ ꯃꯇꯨꯡ ꯑꯃꯨꯛ ꯄꯥꯎ ꯐꯥꯎꯅꯁꯦ
ꯊꯃꯀꯣ